ꯑꯣ ꯇꯥꯕ꯭ꯔꯣ
ꯇꯥꯏꯌꯦ ꯇꯥꯏꯌꯦ
ꯑꯣ ꯀꯔꯤ ꯇꯧꯔꯤꯕ꯭ꯔꯣ
ꯍꯧꯖꯤꯛꯁꯦ ꯑꯗꯨꯝ ꯐꫪꯤꯗ ꯂꯩꯌꯦꯗ
ꯑꯣ ꯅꯈꯣꯏꯗꯤ ꯕꯣꯜ ꯌꯦꯡꯂꯣꯏꯗ꯭ꯔꯣ
ꯕꯣꯜ ꯌꯦꯡꯒꯅꯤ ꯉꯥꯏꯔꯤ꯫
ꯑꯁ ꯑꯗꯨꯗꯤ ꯃꯇꯝꯗꯤ ꯇꯥꯔꯅꯤꯅꯦ
ꯑ ꯇꯥꯕꯗꯤ ꯇꯔꯅꯤ ꯆꯞ ꯆꯥꯔꯅꯤꯗ
ꯑꯣ ꯇꯥꯔꯁꯨ ꯑꯗꯨ ꯋꯥꯔꯤ ꯁꯥꯟꯅꯒꯦ ꯍꯥꯏꯕ꯭ꯔꯣ
ꯀ꯭ꯌꯤꯝ ꯀꯥꯏꯗꯦꯗ ꯃꯤꯅꯤꯠ ꯑꯃꯅꯤ ꯈꯛꯇꯅꯤ
ꯆꯥꯛ ꯆꯥꯔꯕ꯭ꯔꯣ ꯅꯈꯣꯏꯗꯤ
ꯆꯥꯗ꯭ꯔꯤꯌꯦ ꯕꯣꯜ ꯌꯦꯡꯕ ꯂꯣꯏꯔꯒ ꯊꯣꯡꯗꯣꯏꯅꯤ
ꯑꯦ ꯊꯣꯡꯗ꯭ꯔꯤꯕ
ꯍꯣꯏ
ꯑꯁ ꯂꯣꯏꯔꯦꯗ ꯑꯩꯈꯣꯏꯅ ꯊꯦꯡꯕ꯭ꯔꯥ ꯍꯥꯏꯔꯒ ꯅꯪꯅ ꯍꯦꯟꯅ ꯊꯦꯡꯉꯦꯅꯦ
ꯃꯄꯥꯟꯗ ꯂꯩꯕꯒꯤꯔꯣ
ꯍꯣꯏ
ꯑꯣ ꯑꯗꯨ ꯑꯣꯏꯔꯗꯤ ꯍꯣꯏ ꯒ꯭ꯌꯥꯟ ꯇꯥꯏꯌꯦ ꯃꯄꯥꯟꯗ ꯂꯩꯔꯁꯨ ꯗꯤ ꯑꯈꯣꯏꯁꯨ ꯑꯗꯨꯃꯥꯏꯟ ꯇꯧꯋꯦ
ꯎꯝ
ꯑꯗꯨꯒꯤ ꯃꯄꯥꯟꯗ ꯂꯩꯕꯒꯤ ꯀꯔꯤꯅꯣꯗꯨ ꯍꯩꯅꯕꯤꯗꯣ ꯁꯤꯗ ꯑꯃꯨꯛ ꯂꯥꯛ ꯄꯗꯥ ꯍꯦꯛ ꯍꯦꯛ ꯇꯧꯒꯦ ꯇꯧꯕꯒꯤ ꯀꯣ
ꯆꯥꯛꯒꯨꯝꯕ ꯆꯥꯕꯗꯨ ꯊꯦꯡ ꯊꯦꯡꯅ ꯆꯥꯕ ꯍꯩꯊꯦꯡ ꯊꯦꯡꯅ ꯍꯧꯒꯠꯄ ꯑꯗꯨꯒꯤ ꯍꯩꯅꯕꯤꯗꯣ
ꯎꯝ
ꯀ ꯑꯁꯤ ꯑꯩꯈꯣꯏꯒꯤ ꯃꯐꯝꯒꯤ ꯎꯝ ꯀꯔꯤꯅꯣꯗ ꯍꯣꯡꯒꯦ ꯇꯧꯕꯗ ꯃꯇꯝ ꯌꯥꯝ ꯆꯪꯕꯅꯦ
ꯎꯝ
ꯑ ꯀꯔꯤ ꯇꯧꯔꯒ ꯂꯩꯕ꯭ꯔꯣ ꯑ ꯃꯄꯥꯟꯗ ꯅꯈꯣꯏꯗꯤ ꯅꯪꯗꯤ
ꯀꯦꯝ ꯇꯧꯗꯦꯗ ꯍꯟꯗꯛꯇꯤ ꯑꯗꯨꯝ ꯐ꯭ꯔꯤꯗ ꯂꯩꯌꯦꯗ
ꯑꯣ ꯑꯗꯨꯝ ꯅꯨꯡꯇꯤꯒꯤ ꯌꯨꯝꯗ ꯑꯗꯨꯝ ꯂꯩꯔꯦ
ꯍꯣꯏ ꯅꯨꯡꯇꯤ ꯑꯗꯨꯝ ꯂꯩꯒ꯭ꯔꯦ ꯑꯍꯤꯡ ꯇꯨꯝꯗꯕꯤꯗ ꯑꯗꯨꯒ ꯀꯩꯅꯣꯗ ꯑꯃꯨꯛꯀ ꯇꯨꯝꯕ
ꯑꯥ ꯅꯣꯡꯉꯥꯟꯕꯗ
ꯍꯣꯏ ꯍꯦꯛ ꯅꯣꯡꯉꯥꯟꯕꯗ ꯇꯨꯝꯍꯧꯔꯅꯤ
ꯑꯁ ꯑꯗꯨꯗꯤ ꯃꯣꯞ ꯃꯑꯣꯡ ꯑꯃꯒꯤ ꯂꯩꯕꯅꯦꯅꯦ ꯅꯣꯏꯗꯤ
ꯍꯣꯏ ꯑꯇꯣꯞꯄ ꯄ꯭ꯂꯥꯟꯅꯦꯠꯀ ꯆꯞ ꯃꯥꯟꯅꯕꯅꯦ ꯑꯩꯈꯣꯏꯗꯤ
ꯎꯝ ꯇꯧꯋꯦ ꯇꯧꯋꯦ ꯁꯨꯃꯥꯏꯅꯀꯣ ꯑꯩꯈꯣꯏꯅꯗꯤ ꯑꯁꯤꯗ ꯎꯝ ꯏꯃꯨꯡ ꯃꯅꯨꯡꯒ ꯂꯩꯕꯒꯤ ꯑꯗꯨꯒꯨꯝꯕ ꯃꯑꯣꯡꯗꯨꯗꯤ ꯇꯧꯕ ꯌꯥꯗꯕꯅꯦꯕ
ꯑꯥ
ꯑꯗꯥ ꯃꯄꯥꯟꯗ ꯎꯝ ꯂꯩꯕꯗꯨ ꯑꯩꯈꯣꯏꯁꯨ ꯑꯗꯨꯃꯥꯏꯅ ꯇꯧꯋꯦꯕ ꯄꯨꯡ ꯑꯌꯨꯛ ꯄꯨꯡ ꯇꯔꯥꯗꯒ ꯍꯧꯒꯠ ꯁꯦ ꯉꯜꯂꯕꯅꯦꯕ
ꯎꯝ
ꯑꯗꯨꯗꯠ ꯑꯝ ꯃꯤꯗꯤ ꯗꯨꯀꯥꯟ ꯑꯗꯨ ꯑ ꯗꯨꯀꯥꯟꯒꯨꯝꯕ ꯍꯥꯡꯕꯁꯨ ꯅꯨꯡꯊꯤꯟꯗꯒꯤ ꯍꯥꯡꯕ ꯍꯧꯋꯦꯅꯀꯣ ꯑꯗꯨ ꯑꯗꯗꯤ ꯁꯤꯗꯗꯤ ꯅꯪ ꯅ ꯑꯌꯨꯛ ꯄꯨꯡ ꯃꯉꯥ ꯇꯔꯨꯛꯇꯒꯤ ꯗꯨꯀꯥꯟ ꯍꯥꯡꯕꯒꯨꯝꯕꯗ ꯂꯣꯏꯅꯃꯛ ꯑ ꯑꯣꯟꯅ ꯇꯩꯅꯩꯌꯦꯗ ꯁꯤꯒ ꯑꯥꯗꯒꯀꯣ
ꯎꯝ
ꯑꯣ ꯀꯔꯤ ꯌꯦꯟꯁꯥꯡ ꯊꯣꯡꯒꯅꯤ ꯅꯈꯣꯏ ꯅꯪꯗꯤ ꯕꯣꯜ ꯂꯣꯏꯔꯗꯤ
ꯈꯪꯗꯦ ꯀꯩ ꯏꯟꯁꯥꯡ ꯇꯣꯡꯁꯤꯔ ꯑ ꯒꯩ ꯈꯥꯃꯦꯟ ꯀꯩ ꯍꯥꯏꯒꯗꯔꯣ ꯈꯥꯃꯦꯟ ꯑꯁꯥꯡꯕꯗꯣ
ꯍꯣꯏ ꯍꯣꯏ
ꯑꯦꯛ ꯄ꯭ꯂꯥꯟꯗꯣ ꯑꯗꯨ ꯑꯣꯏꯅ ꯊꯣꯡꯁꯤꯔꯥ ꯅꯠꯇ꯭ꯔꯒꯅ ꯈꯪꯗꯦ ꯀꯩ ꯊꯣꯡꯁꯤꯔꯥ
ꯎꯝ ꯑꯁꯤꯒꯤ ꯏꯟꯁꯥꯡ ꯅꯨꯄꯤꯒꯨꯝꯕꯗꯤ ꯐꯪꯕ꯭ꯔꯥ ꯁꯤꯗꯒꯤ
ꯀꯩ ꯍꯥꯏꯕ
ꯑꯁꯤꯗꯒꯤ ꯑꯩꯈꯣꯏꯒꯤ ꯏꯟꯁꯥꯡ ꯅꯥꯄꯤꯒꯨꯝꯕꯗꯤ ꯅꯪꯅ ꯂꯩꯕ ꯃꯐꯝꯗꯨ ꯐꯪꯕ꯭ꯔꯥ ꯍꯥꯏꯕ
ꯑꯣ ꯍꯣꯏ ꯐꯪꯕꯨꯗꯤ ꯐꯪꯉꯦ ꯑꯩ ꯑꯩꯁꯦ ꯀꯩꯅꯣ ꯇꯧ ꯍꯥꯟꯅꯗꯤ ꯎꯝ ꯑꯇꯣꯞꯄ ꯀꯩꯅꯣꯗ ꯂꯩꯔꯝꯕꯅꯦꯕ ꯗꯗꯤ ꯀꯩꯅꯣ ꯑꯩꯈꯣꯏꯒꯤ ꯑ ꯅꯣꯔꯠ ꯏꯁꯀꯤ ꯃꯅꯥ ꯃꯁꯤꯡꯗ ꯌꯥꯝ ꯐꯪꯕꯅꯦꯕ
ꯑꯣ
ꯑꯗꯨꯒ ꯁꯤꯗꯗꯤ ꯍꯣꯏ ꯐꯪꯕꯨꯗꯤ ꯐꯪꯉꯦ ꯃꯣꯏꯗꯣ ꯈꯔ ꯇꯥꯡꯕ
ꯑꯣ ꯇꯥꯡꯒꯅꯤ ꯇꯥꯡꯒꯅꯤ ꯎꯝ ꯎꯝ ꯃꯊꯥꯡ ꯃꯊꯥꯡ ꯇꯧꯔꯒ ꯌꯣꯟꯕꯅꯤꯅꯀꯣ ꯃ ꯑꯩ ꯆꯤꯡ ꯆꯤꯡꯗꯒꯤ ꯑꯩꯅ ꯇꯝꯄꯥꯛꯇ ꯄꯨꯔꯛꯄꯗ ꯆꯤꯡꯗ ꯆꯤꯡꯗꯒꯤ ꯇꯝꯄꯥꯛꯇ ꯄꯨꯔꯛ ꯄꯒꯤ ꯃꯃꯜ ꯍꯦꯟꯅ ꯂꯧꯒꯅꯤꯀꯣ ꯚꯔꯥ ꯑꯗꯨꯒ ꯇꯝꯄꯥꯛꯇꯒꯤꯅ ꯅꯈꯣꯏꯗ ꯑꯃꯨꯛꯀ ꯊꯥꯕꯒꯤ ꯕꯔꯥ ꯑꯃꯨꯛ ꯀ ꯍꯦꯟꯅ ꯂꯧꯒꯅꯤ ꯑꯗꯨꯗꯤ ꯂꯥꯁꯇ ꯆꯥꯒꯗꯧꯕ ꯃꯤꯗ ꯌꯣꯟꯕ ꯃꯇꯝꯗꯗꯤ ꯌꯥꯝ ꯇꯥꯡꯕ ꯇꯥꯕꯅꯦꯕ
ꯎꯝ ꯑꯗꯨ ꯑꯣꯏꯔ ꯑꯗꯨ ꯑꯣꯏꯔꯁꯨ ꯑꯩ ꯍꯧꯖꯤꯛ ꯂꯩꯔꯤꯕ ꯀꯩꯅꯣꯗꯁꯦ ꯑꯥ ꯀꯩ ꯍꯥꯏꯒꯗ꯭ꯔꯥ ꯈꯔ ꯍꯦꯟꯅ ꯇꯥꯡꯕ ꯍꯥꯏꯇꯥꯔꯦ ꯍꯥꯟꯅ ꯃꯐꯝꯗꯗꯤ ꯑꯗꯨꯝ ꯇꯥꯡꯉꯦ ꯍꯥꯏꯔꯁꯨ ꯑꯩꯈꯣꯏꯅ ꯑꯦꯐꯣꯔꯗ ꯑꯣꯏꯌꯦꯕ ꯑꯦꯐꯣꯔꯗꯦꯕꯜ ꯑꯣꯏꯌꯦꯕ
ꯑꯥ ꯆꯥ ꯂꯧ ꯑ ꯂꯩꯗ꯭ꯔꯒ ꯆꯥꯗ꯭ꯔꯒ ꯁꯤꯒꯅꯤ ꯍꯥꯏꯕꯁꯨ ꯂꯩꯇꯦ ꯇꯥꯡꯂꯗꯤ ꯂꯧꯗ꯭ꯔꯗꯤ ꯂꯣꯏꯔꯦ ꯀꯣ
ꯅꯣꯡꯐꯥꯗꯣꯛ ꯂꯩꯔꯒ ꯆꯥꯔ ꯂꯣꯏꯔꯦ ꯀꯩꯅꯣ
ꯑꯗꯨꯅꯦ ꯑꯇꯣꯞ ꯇꯣꯞꯄ ꯍꯥꯎꯕ ꯌꯥꯝ ꯂꯩꯌꯦꯕ ꯑꯩꯈꯣꯏꯒꯤ ꯆꯤꯡꯒꯤꯗꯣ ꯎꯝ ꯆꯤꯡꯒꯤꯅ ꯈꯔ ꯑꯗꯨꯝ ꯑꯈꯣꯏꯅ ꯑꯩꯈꯣꯏꯅ ꯑꯗꯨꯝ ꯆꯥꯔꯛꯄꯒꯤ ꯆꯥꯅꯤꯡꯉꯦ ꯍꯥꯏꯕ ꯋꯥꯅꯤ ꯆꯥꯗ꯭ꯔꯁꯨ ꯀꯥꯏꯗꯦꯕ
ꯎꯝ ꯅꯍꯥꯟ ꯃꯦꯔꯦꯟ ꯂꯧꯔꯒ ꯆꯥꯏ ꯑꯁ ꯈꯨꯍꯥꯎꯁꯤꯗꯤ
ꯎ ꯅꯪꯗꯤ ꯁꯇ꯭ꯔ ꯁꯇ꯭ꯔꯔꯥ ꯅꯠꯇ꯭ꯔꯒ ꯊꯕꯛ ꯇꯧꯕ꯭ꯔꯥ
ꯂꯥꯏꯔꯤꯛ ꯇꯝꯕ ꯂꯣꯏꯔꯦ
ꯑꯣ ꯊꯕꯛ ꯇꯧꯕ ꯑꯗꯨꯗꯤ ꯇꯧꯗꯦ
ꯍꯥꯟꯅꯗꯤ ꯇꯧꯔꯝꯕꯅꯦ ꯑꯩ ꯍꯟꯗꯛ ꯇꯧꯕ ꯑꯩꯁꯦ
ꯑꯣ
ꯑꯩꯗꯤ ꯑꯉꯥꯡ ꯎꯝ ꯂꯥꯏꯔꯤꯛ ꯇꯥꯛꯄꯅꯦ ꯑꯗꯨꯒꯤ ꯑꯩꯒꯤ ꯋꯥꯗꯣ ꯈꯔ ꯑꯣꯖꯥꯒꯤ ꯋꯥ ꯃꯥꯜꯂꯝꯒꯅꯤ ꯃꯔꯛꯇ ꯍꯪ ꯍꯪꯔꯒ ꯀꯣ
ꯎꯝ ꯀꯩꯁꯨ ꯀꯥꯏꯗꯦꯗ
ꯑꯗꯨꯝ ꯑꯉꯥꯡ ꯑꯣꯏꯕꯗꯒꯤ ꯑꯩꯗꯤ ꯎꯝ ꯇꯔꯥꯅꯤꯊꯣꯏ ꯁꯨꯕꯗꯨ ꯀꯥꯕ ꯂꯣꯏꯕꯗꯒꯤꯀꯣ
ꯎꯝ
ꯍꯦꯛ ꯀꯥꯕ ꯂꯣꯏꯕꯗꯒꯤ ꯑꯩꯗꯤ ꯑꯉꯥꯡ ꯂꯥꯏꯔꯤꯛ ꯇꯥꯛꯄꯗꯣ ꯍꯧꯈ꯭ꯔꯦꯕ ꯑꯗꯣ ꯍꯧꯖꯤꯛ ꯃꯥꯁꯇꯔ ꯂꯣꯏꯁꯤꯜ ꯂꯛꯑꯦꯕ ꯑꯗꯨ ꯑꯗꯨꯝ ꯇꯥꯒ꯭ꯔꯤꯕꯒꯤ ꯑꯩꯗꯣ ꯑ ꯁꯥꯔꯇꯤꯕ ꯑ ꯃꯤ ꯏ ꯑꯩꯒꯤ ꯃꯤ ꯑ ꯃꯥꯟꯅꯕꯤꯁꯤꯡꯅ ꯑ ꯁꯥꯔꯇꯤꯐꯤꯀꯦꯠ ꯄꯥꯏꯗꯕ ꯑꯣꯖꯥꯅꯦ ꯅꯪꯗꯤ ꯍꯥꯏꯅꯀꯣ ꯁꯦꯡꯕ ꯑꯣꯖꯥꯗꯒꯤꯁꯨ ꯍꯦꯟꯅ ꯁꯥꯊꯤꯔꯦ ꯍꯥꯏꯔꯒꯀꯣ ꯑꯗꯣ ꯑꯩ ꯑꯩꯗꯤ ꯃꯤ ꯃꯤꯒꯤ ꯃꯤꯒꯤ ꯌꯨꯝꯗ ꯆꯠꯂꯒ ꯂꯥꯏꯔꯤꯛ ꯇꯥꯛꯄꯅꯤ ꯏꯅꯥ ꯈꯨꯟꯕ ꯃꯆꯥꯁꯤꯡ ꯑꯣꯐꯤꯁꯥꯔ ꯃꯆꯥꯁꯤꯡꯗꯨ
ꯎꯝ
ꯑꯗꯨꯒꯤꯗ ꯇꯥꯛꯄꯒꯤ ꯃꯈꯣꯏ ꯑꯗꯨ ꯑꯉꯥꯡꯁꯤꯡꯗꯨ ꯄꯦꯁ ꯄꯥꯏꯕ ꯢꯅꯥꯛ ꯈꯨꯟꯕ ꯃꯉꯥꯡꯁꯤꯗꯨ ꯑꯗꯨꯝ ꯄꯦꯝꯄꯔ ꯇꯣꯝꯃꯟꯕꯒꯤ ꯅꯥꯎꯊꯤ ꯑꯃ ꯇꯧꯕꯗꯣꯀꯣ
ꯎꯝ
ꯑꯗꯨꯃꯥꯏꯅ ꯇꯧꯕꯒꯤ ꯑꯩꯈꯣꯏꯗꯣ ꯃꯑꯣꯡ ꯑꯃꯗ ꯇꯥꯛꯇ꯭ꯔꯗꯤ ꯌꯥꯗꯦꯕ ꯃꯈꯣꯏꯗꯤ ꯑꯗꯨꯒꯤ ꯃꯣ ꯑꯗꯨꯁꯤꯡꯗꯣ ꯇꯥꯛ ꯄꯗꯒꯤ ꯑꯩꯗꯣ ꯄꯨꯛꯅꯤꯡ ꯐꯊꯕ ꯍꯥꯏꯒꯦꯔꯥ ꯄꯦꯁꯦꯟꯁꯇꯣ
ꯎꯝ
ꯄꯨꯛꯅꯤꯡꯐꯥ ꯊꯥꯕꯠ ꯁꯨꯔꯨꯛꯁꯦ ꯌꯥꯝ ꯂꯩꯈ꯭ꯔꯦꯕ ꯊꯥꯏꯅ ꯑꯩꯗꯣ ꯑꯩꯁꯨ ꯈꯨꯠ ꯌꯥꯝ ꯊꯨꯕ ꯃꯤꯅꯦꯕ ꯃꯤꯠꯇ ꯈꯔ ꯑꯩꯅ ꯄꯦꯟꯗꯕ ꯑꯣꯢꯔꯗꯤ ꯈꯨꯠ ꯌꯥꯝ ꯊꯨꯕꯅꯦꯕ ꯌꯩꯅꯤꯉꯥꯏ ꯍꯦꯛ ꯍꯦꯛ ꯇꯧꯕꯅꯦꯕ ꯑꯗꯨꯕꯨ ꯁꯤ ꯑꯉꯥꯡꯁꯦ ꯑꯗꯨꯃꯥꯏꯅ ꯂꯥꯏꯔꯤꯛ ꯇꯥꯛꯄꯗꯒꯤ ꯄꯦꯁꯦꯟꯁꯁꯤ ꯌꯥꯝ ꯇꯝꯈ꯭ꯔꯦ ꯑꯗꯒꯤ ꯑꯁ ꯂꯥꯏꯔꯤꯛ ꯇꯥꯛꯄꯁꯤꯁꯨ ꯄꯩꯁꯥ ꯇꯥꯟꯕ ꯈꯛ ꯅꯠꯇꯅ ꯏꯁꯥꯒꯤ ꯚꯦꯂ꯭ꯌꯨꯁꯨ ꯁꯨ ꯍꯦꯟꯒꯠꯂꯦ ꯍꯥꯏꯅ ꯀꯣ ꯈꯜꯂꯤꯕꯅꯦ ꯅꯣꯏꯁꯨ ꯅꯣꯏꯁꯨ ꯑꯇꯣꯞꯄ ꯊꯕꯛ ꯂꯩꯇ꯭ꯔꯦ ꯍꯥꯏꯗꯤ ꯑꯉꯥꯡ ꯂꯥꯏꯔꯤꯛ ꯇꯥꯛꯑꯣꯍꯦ
ꯍꯩꯔꯝꯃꯣꯏꯗ ꯑꯩꯈꯣꯏꯗꯤ
ꯈꯪꯗꯦ ꯍꯧꯖꯤꯛꯀꯥꯟꯁꯦ ꯃꯤꯅꯗꯤ ꯊꯕꯛ ꯊꯕꯛ ꯇꯧꯒꯦ ꯍꯥꯏꯔꯗꯤ ꯊꯕꯛ ꯊꯕꯛ ꯈꯛꯇꯅꯦ ꯍꯥꯏꯌꯦ ꯑꯗꯨꯕꯨ ꯀꯗꯥꯏꯗ ꯊꯕꯛ ꯂꯩꯕ꯭ꯔꯥ ꯑꯩꯗꯤ ꯎꯗꯦ
ꯎꯝ
ꯇꯧꯗ꯭ꯔꯣ ꯑꯗꯨꯃꯥꯏꯅ
ꯑꯣ
ꯁꯨꯅꯤꯡꯕ ꯃꯤ ꯌꯥꯝ ꯂꯩꯌꯦ ꯁꯨꯕ ꯐꯪꯗꯕ ꯀꯣ
ꯍꯣꯏ ꯃꯥꯅꯦ
ꯑꯗꯨ ꯈꯪꯗꯦ ꯀꯔꯤ ꯇꯧꯕ꯭ꯔꯥ ꯊꯕꯛ ꯄꯨꯨ ꯇꯧꯒꯦ ꯍꯣꯠꯅꯒꯦ ꯍꯥꯏꯔꯗꯤ ꯎꯝ ꯂꯝꯕꯤ ꯌꯥꯝ ꯂꯩꯑꯦ ꯍꯥꯏꯌꯦ ꯑꯗꯨ ꯍꯧꯖꯤꯛꯀꯤ ꯃꯇꯝꯗ ꯄꯩꯁꯥ ꯄꯩꯁꯥ ꯆꯪꯗ꯭ꯔꯗꯤ ꯄꯩꯁꯥ ꯆꯪꯗꯕ ꯊꯕꯛ ꯂꯩꯇꯦꯕ
ꯎꯝ
ꯑꯗꯨꯒꯤ ꯅꯪ ꯅꯪ ꯑꯥꯗ ꯃꯄꯥꯟꯗ ꯊꯣꯛꯂꯒ ꯀꯔꯤꯅꯣ ꯇꯧꯒꯦ ꯍꯥꯏꯔꯁꯨ ꯊꯕꯛ ꯇꯧꯒꯦ ꯍꯥꯏꯔꯁꯨ ꯍꯣꯏ ꯊꯕꯛ ꯇꯧꯕꯗꯗꯤ ꯄꯩꯁꯥ ꯆꯪꯉꯔꯝꯃꯣꯏ ꯑꯗꯨꯕꯨ ꯑꯗꯨꯗ ꯌꯧꯅꯤꯡꯉꯥꯏꯁꯦ ꯑꯗꯨꯗ ꯂꯩꯅꯤꯡꯉꯥꯏꯁꯦ ꯄꯩꯁꯥ ꯌꯥꯝ ꯆꯪꯉꯦꯕ
ꯎꯝ
ꯑꯗꯒꯤ ꯃꯤꯁꯤꯡꯗꯣ ꯑꯩ ꯑꯩꯕꯨ ꯑꯗꯨꯃꯥꯏꯅ ꯎ ꯃꯄꯥꯟꯗ ꯁꯤꯗ ꯑꯗꯨꯝ ꯑꯉꯥꯡ ꯂꯥꯏꯔꯤꯛ ꯇꯥꯛꯂꯒ ꯂꯩꯒꯦꯔꯥ ꯃꯄꯥꯟꯗ ꯑꯗꯨꯝ ꯊꯕꯛ ꯆꯥꯎ ꯆꯥꯎꯕ ꯇꯧꯕ ꯆꯠꯂꯣ ꯍꯥꯏꯌꯦ
ꯑꯩ ꯂꯣꯏꯔꯦ
ꯑꯗꯨ ꯅꯪꯁꯨ ꯇꯧꯕ ꯌꯥꯏꯅ ꯑꯇꯣꯞꯄ ꯀꯩ
ꯍꯣꯏ ꯑꯩ ꯍꯟꯗꯛ ꯍꯟꯗꯛ ꯑꯦꯛꯖꯥꯝ ꯊꯥꯒꯦ ꯍꯥꯏꯅ ꯇꯧꯔꯒ ꯂꯩꯕꯅꯦꯕ ꯑꯗꯨꯕꯨ ꯑꯩꯈꯣꯏꯗꯤ ꯑꯩ ꯏꯕꯥꯅꯤꯗꯤ ꯈꯪꯅꯗꯕꯅꯤꯅ ꯑꯗꯨꯝ ꯍꯥꯏꯈ꯭ꯔꯦ ꯑꯩ
ꯎꯝ
ꯍꯥꯏꯗꯤ ꯑꯩꯗꯤ ꯑꯗꯨꯝ ꯊꯕꯛꯁꯦ ꯎꯝ ꯇꯧꯒꯦ ꯍꯥꯏꯅ ꯇꯧꯕ ꯃꯇꯝꯅ ꯊꯕꯛ ꯇ ꯇꯧꯗ꯭ꯔꯤꯐꯥꯎ ꯑꯣꯏꯊꯣꯛꯇ꯭ꯔꯤꯐꯥꯎ ꯑꯩ ꯃꯤꯕꯨ ꯍꯥꯏꯗꯣꯛꯄꯗꯨ ꯇꯜꯂꯦꯕ
ꯎꯝ
ꯑꯗꯨꯕꯨ ꯑꯗꯨꯕꯨ ꯅꯪꯗꯤ ꯑꯩ ꯈꯪꯗꯕꯅꯤꯅ ꯑꯗꯨꯝ ꯍꯥꯏꯕꯩ ꯋꯥꯅꯦ
ꯃꯥꯅꯦ ꯃꯥꯅꯦ
ꯎꯝ ꯅꯪ-ꯅꯪꯗꯤ ꯑꯦꯛꯖꯥꯝꯒꯨꯝꯕ ꯊꯥꯔꯣꯏ
ꯖꯝꯒꯨꯝꯕꯁꯦ ꯍꯥꯟꯅꯗꯤ ꯍꯥꯟꯅꯗꯤ ꯇꯧꯔꯝꯕꯅꯦ ꯑꯣ ꯂꯣꯀꯦꯁꯟꯗꯣ
ꯑꯥꯎ ꯑꯥ
ꯑꯃꯅ ꯀꯩꯅꯣ ꯇꯧꯕ ꯑꯃꯅ ꯀꯥꯏꯗꯔꯣ ꯑꯃꯅ ꯑ ꯑꯔꯨꯟꯆꯥꯛ ꯇꯥꯕ ꯑꯔꯨ ꯑꯆ ꯑꯔꯨ ꯑꯆꯥꯎ ꯑꯣꯏꯔꯝꯃꯅꯤ ꯍꯣꯏ ꯑꯗꯨꯗ ꯇꯥꯔꯦ ꯑꯗꯨ ꯑꯩꯅ ꯂꯩꯕꯗꯣ ꯑꯃꯔꯣꯝ ꯂꯩꯔꯝꯕ ꯑꯥ ꯀꯥꯏꯗꯅꯣ ꯇꯦꯡꯅꯧꯄꯜꯂꯣꯝ ꯂꯩꯔꯝꯕ ꯑꯩꯅ
ꯑꯣ ꯑꯁ ꯑꯗꯨꯗꯤ ꯌꯥꯝ ꯂꯥꯞꯅꯩꯌꯦꯅ ꯍꯧꯖꯤꯛꯇꯤ ꯅꯪꯅ ꯃꯊꯪꯗ ꯃꯊꯪꯗ ꯍꯥꯏꯕ ꯃꯐꯝꯗꯨ ꯑꯗꯨꯗꯤ ꯍꯧꯖꯤꯛꯇꯤ ꯑꯩꯈꯣꯏꯗꯤ ꯆꯪꯕꯁꯨ ꯌꯥꯗ꯭ꯔꯦ
ꯑꯗꯨꯒꯤ ꯃꯊꯪꯗ ꯑꯃꯨꯛ ꯃꯊꯪꯗ ꯑꯃꯨꯛ ꯇꯧꯕꯅꯦ ꯑꯃꯨꯛꯀ ꯑꯗꯨꯒ ꯃꯣꯏꯒꯤꯗꯣ ꯊꯥ ꯑꯅꯤ ꯑꯍꯨꯝ ꯂꯧꯕꯒꯤ ꯑꯩ ꯃꯄꯥꯟꯂꯣꯝꯗ ꯑꯃꯨꯛ ꯆꯠꯈ꯭ꯔꯦꯕ
ꯑꯣ
ꯁꯤ ꯑꯗꯨꯗꯒꯤ ꯑꯃꯨꯛ ꯌꯨꯝ ꯊꯣꯛꯂꯛꯄꯗꯣ ꯀꯥꯟꯅꯗ꯭ꯔꯦꯅ ꯇꯧꯗ꯭ꯔꯦ ꯑꯃꯨꯛꯒ
ꯑꯣ ꯃꯄꯥꯟꯗ ꯊꯣꯛꯄꯨ ꯊꯣꯛꯈ꯭ꯔꯗꯤ ꯈꯪꯗꯦ ꯎꯝ ꯃꯁꯥꯒꯤ ꯂꯝꯕꯤꯗꯤ ꯑꯗꯨꯝ ꯐꯪꯕ ꯃꯥꯜꯂꯦ ꯃꯤꯁꯤꯡꯁꯦ ꯑ ꯑꯩꯈꯣꯏꯒꯤ ꯃꯐꯝꯗꯤꯀꯣ ꯀꯔꯤꯁꯨ ꯇꯧꯕ ꯌꯥꯗꯦꯀꯣ
ꯎꯝ
ꯁꯔꯀꯥꯔꯒꯤ ꯊꯕꯛ ꯍꯥꯏꯔꯣ ꯂꯥꯛ ꯀꯌꯥꯅꯣ ꯅꯤꯑꯦ ꯀꯗꯥꯏꯗꯒꯤ ꯑꯗꯨꯒ ꯄꯩꯁꯥ ꯄꯤꯔꯁꯨ ꯍꯥꯏꯗꯣꯛ ꯊꯕꯛ ꯍꯥꯏꯗꯣꯛꯄ꯭ꯔꯥ ꯍꯥꯏꯕꯁꯨ ꯍꯥꯏꯗꯣꯛ ꯇꯦ ꯑꯗꯨꯝ ꯅꯝꯁꯤꯜꯂꯒ ꯑꯗꯨꯝ ꯊꯝꯃꯦ ꯁꯔꯀꯥꯔ ꯍꯣꯡꯒꯅꯤ ꯑꯗꯨ ꯑꯗꯥ ꯇꯧꯒꯅꯤ ꯍꯥꯏꯅ ꯀꯣ ꯑꯗꯨꯒ ꯍꯧꯖꯤꯛꯀꯤ ꯐꯤꯕꯝ ꯁꯨ ꯌꯥꯗꯕꯅꯤꯅ ꯂꯝꯕꯤ ꯀꯨꯝꯕ ꯆꯠꯄꯁꯨ ꯅꯨꯡꯉꯥꯏꯇ꯭ꯔꯦ
ꯎꯝ
ꯑꯩ ꯑꯩꯗꯤ ꯑꯩꯗꯤ ꯇꯝꯄꯥꯛꯀꯤ ꯃꯤꯅꯦꯕꯀꯣ ꯑꯩꯈꯣꯏ ꯃꯐꯝ ꯑꯩꯈꯣꯏꯒꯤ ꯃꯐꯝꯗ ꯑ ꯇꯝꯄꯥꯛꯇ ꯂꯩꯕꯗꯨ ꯎ ꯂꯩꯌꯦ ꯍꯥꯏꯔꯁꯨ ꯆꯤꯡꯒꯤ ꯅꯥꯄꯤꯒꯨꯝꯕ ꯎꯁꯣꯏꯒꯨꯝꯕ ꯊꯣꯛꯈ꯭ꯔꯕꯅꯦ ꯍꯟꯗꯛꯇꯣ
ꯎꯝ
ꯎꯁꯣꯏ ꯁꯥꯡꯕ ꯖꯥꯠꯇꯨꯀꯣ ꯑꯗꯣ ꯆꯠꯕꯗꯨ ꯐꯖꯅ ꯐꯪꯗ꯭ꯦꯕ ꯈꯔ ꯈꯔꯗꯤ ꯐꯪꯕ ꯍꯧꯔꯦ ꯑꯗꯨꯕꯨ ꯂꯝꯕꯤꯗꯣ ꯎ ꯐꯖꯅ ꯆꯠꯇꯕꯒꯤꯀꯣ꯫ ꯑꯗꯨꯒꯤ ꯇꯥꯡꯁꯨ ꯇꯥꯡꯉꯦ ꯑꯗꯨ ꯀꯔꯤꯒꯤꯔ ꯍꯥꯏꯔꯦ ꯑꯗꯨꯗꯤ ꯌꯥꯝ ꯐꯪꯈ꯭ꯔꯦ ꯍꯥꯏꯌꯦ ꯆꯤꯡꯗꯨꯗꯤ
ꯎꯝ
ꯑꯗꯨ ꯁꯤꯗꯗꯤ ꯌꯥꯎꯔꯛꯇꯕꯀꯣ ꯆꯠꯊꯣꯛ ꯆꯠꯁꯤ ꯅꯨꯡꯉꯥꯏꯇꯦ꯫ ꯅꯨꯡꯉꯥꯢꯇꯕꯒꯤ꯫ ꯑꯗꯨ ꯑꯩꯅ ꯃꯤ ꯑꯃꯕꯨ ꯅꯈꯣꯏꯗꯤ ꯎꯁꯣꯏ ꯆꯥꯕ ꯍꯧꯔꯕ꯭ꯔꯥ ꯍꯥꯏꯕ ꯑꯩꯅ ꯎꯁꯣꯏ ꯐꯪꯈ꯭ꯔꯕ꯭ꯔꯥ ꯍꯪꯕ
ꯎꯝ
ꯑ ꯑꯗꯨꯒ ꯎꯁꯣꯏ ꯆꯃꯥꯟ꯫ ꯆꯝꯃꯟꯕꯒꯤ ꯑꯌꯨꯛꯁꯨ ꯆꯥꯏꯌꯦ ꯅꯨꯡꯖꯥꯡꯁꯨ ꯆꯥꯏꯑ ꯎꯊꯣꯏ ꯆꯃꯟꯕꯒꯤ ꯐꯃꯨꯡꯗ ꯄꯥꯎꯁꯨ ꯎꯁꯣꯏ ꯎ ꯄꯨꯈ꯭ꯔꯦ ꯑꯩꯈꯣꯏꯗꯤꯁꯤꯗ ꯎꯝ꯫
ꯃꯣꯏ ꯆꯥꯕ ꯃꯤꯗꯨꯗꯤ ꯆꯥꯅꯤꯡꯗ꯭ꯔꯦꯕ
ꯑꯗꯨꯅꯦ ꯃꯣꯏꯗꯗꯤ ꯑꯗꯨꯝ ꯐꯪꯈ꯭ꯔꯕꯅꯤꯅ꯫
ꯎꯝ-ꯎꯝ
ꯗꯤꯁ꯫ ꯅꯩꯕ ꯌꯥꯝ ꯋꯥꯈ꯭ꯔꯦꯗ ꯑꯩꯈꯣꯏꯒꯤ ꯃꯐꯝꯗꯨ ꯂꯝꯗꯨ ꯍꯧꯖꯤꯛꯇꯤꯀꯣ
ꯎꯝ
ꯃꯄꯥꯟ ꯊꯣꯛ ꯃꯄꯥꯟ ꯊꯣꯛ ꯍꯧꯕ ꯃꯤꯅ ꯗꯥꯎ ꯐꯕꯅꯦ ꯍꯧꯖꯤꯛꯇꯤ ꯁꯤꯗ꯫ ꯂꯩꯔꯒ ꯀꯔꯤꯁꯨ ꯇꯧꯕ ꯌꯥꯗꯦꯕ ꯃꯄꯥꯟꯗꯒꯤ ꯄꯣꯠ ꯆꯦꯟꯕ ꯐꯥꯎ ꯌꯥꯗꯦꯅꯦ ꯍꯧꯖꯤꯛꯇꯣ꯫
ꯍꯣꯏ꯫
ꯃꯄꯥꯥꯟꯗꯒꯤ ꯄꯣꯠ-ꯄꯣꯠꯆꯦꯜꯂ ꯌꯧꯔꯛꯀꯦꯇꯩꯔꯦ ꯍꯥꯏꯔꯗꯤ ꯑꯗꯨꯝ ꯃꯁꯥꯅ ꯑꯗꯨꯝ ꯑꯥ ꯀꯦꯟꯁꯦꯜ ꯆꯠꯈ꯭ꯔꯦꯕ ꯌꯧꯔꯛꯄ ꯌꯥꯗꯕꯅꯤꯅ ꯂꯝꯕꯤ ꯊꯤꯡꯕꯅꯤꯅ
ꯎꯝ
ꯑꯗꯨꯒꯤ ꯄꯣꯠ ꯌꯥꯝꯅ ꯄꯣꯠ ꯆꯦꯟꯕꯁꯤꯡꯗꯨꯁꯨ ꯌꯥꯝꯅ ꯆꯍꯟꯈꯤꯕ ꯂꯩꯕꯒꯤꯀꯣ
ꯑ
ꯄꯣꯠ ꯐꯥꯎꯁꯨ ꯑꯣꯔꯗꯔ ꯇꯧꯕ ꯌꯥꯗꯕ ꯂꯝꯗꯨꯃꯗ ꯀꯅꯥꯅ ꯂꯩꯅꯤꯡꯒꯦꯔꯣ